ꯇꯥꯔꯕ ꯇꯥꯔꯕꯣ
ꯑꯣ ꯇꯥꯔꯦ ꯇꯥꯔꯦ
ꯆꯥꯛ ꯏꯁꯤꯡ ꯆꯥꯗ꯭ꯔꯤ
ꯇꯨꯝ ꯍꯧꯒꯠꯂꯛꯄꯨ ꯀꯨꯏꯗ꯭ꯔꯤꯌꯦ
ꯆꯥꯛꯅ ꯀꯔꯝꯀꯥꯟ ꯆꯥꯗꯣꯏꯔꯤꯕ ꯇꯥꯏ ꯇꯥꯏ
ꯎꯝ ꯉꯔꯥꯡꯗꯣ ꯕꯣꯜ ꯌꯦꯡꯉꯨꯕ ꯑꯗꯨꯗꯨꯒꯤ
ꯑꯣ
ꯑ ꯑꯗꯣꯏꯗꯤ ꯃꯉꯥ ꯍꯦꯔꯣꯗ ꯀꯥꯕꯔꯣ
ꯑꯥ ꯇꯥꯏ
ꯅꯣꯏꯕꯨ ꯌꯦꯡꯕ꯭ꯔꯣ
ꯍ ꯂꯣꯏꯕꯧ ꯌꯦꯡꯉꯦ ꯑꯁ ꯅꯨꯡꯉꯥꯏꯇꯦꯗ ꯕꯣꯜꯗꯣ
ꯗꯨꯅꯤꯅꯦ ꯑꯃꯗꯨꯅ ꯍꯩꯇ꯭ꯔꯃꯤꯅ
ꯃꯣꯏ ꯑꯃꯗꯨ ꯍꯩꯇ꯭ꯔꯕꯅꯤꯅ
ꯍꯥꯏꯕ ꯑꯣꯏꯗꯤ ꯐꯕ
ꯎꯝ ꯀꯥꯕꯗꯨꯒꯤꯗꯤ ꯅꯨꯡꯉꯥꯏꯌꯦꯕꯣ ꯒꯣꯜ ꯈꯨꯆꯟ ꯂꯥꯛꯆꯟ ꯆꯟꯃꯟ ꯂꯥꯛꯃꯟꯈ꯭ꯔꯦꯃꯤ
ꯉꯁꯤ ꯀꯩ ꯂꯝ ꯂꯩꯒꯦ
ꯉꯁꯤꯗꯤ ꯈꯪꯗꯦꯅꯦ ꯑꯩꯗꯤ ꯔꯣꯅꯥꯜꯗꯣ ꯍꯦꯇ꯭ꯔꯤꯛ ꯂꯧꯒꯗ꯭ꯔꯅ ꯈꯟꯕꯅꯤ ꯌꯥꯗ꯭ꯔꯥ ꯌꯥꯗ꯭ꯔꯦꯗ ꯂꯧꯕꯒꯤ ꯆꯥꯟꯁꯇꯤ ꯃꯌꯥꯝ ꯂꯩꯖꯕꯅꯤ ꯃꯥꯗꯣ ꯌꯥꯗꯦ ꯑꯍꯟ ꯑꯣꯏꯁꯟꯂꯛꯑꯕꯅꯤꯅ ꯑ
ꯑꯗꯨꯒꯤ ꯐꯖꯗ꯭ꯔꯦꯗ ꯃꯥ ꯌꯦꯡꯕꯁꯨ ꯃꯦꯠꯁꯇꯨ ꯌꯥꯗ꯭ꯔꯦꯕ
ꯎꯝ
ꯑꯗꯨꯕꯨ
ꯍꯩꯃꯟꯗꯕꯩꯅꯤꯗ ꯃꯥꯅꯦ ꯃꯥꯅꯦ ꯍꯩꯃꯟꯈꯤꯗꯕꯩꯅꯦꯕ ꯉꯔꯥꯡꯒꯤꯗꯨ ꯃꯣꯏ ꯇꯧꯕꯗꯣ
ꯎꯝ
ꯈꯔ ꯑꯍꯩꯕ ꯑꯃꯒ ꯇꯥꯔꯛꯑꯗꯤ ꯌꯥꯔꯣꯏꯕ
ꯃꯊꯪ ꯀꯂꯝꯕꯤꯌꯥꯒ ꯇꯥꯕꯗ ꯃꯥꯏꯅ
ꯎꯝ ꯆꯠꯂꯣ ꯆꯠꯂꯣ ꯑꯗꯨꯗꯤ ꯑꯥ ꯆꯠꯂꯣꯏ ꯆꯠꯂꯣꯏ ꯀꯩꯅꯣ ꯇꯧꯗꯣꯏꯅꯤ ꯑ ꯇꯤꯝ ꯑꯍꯨꯝ ꯈꯛꯀꯠꯇꯣꯏꯅꯦꯕ
ꯑꯥ
ꯑꯗꯨꯅ ꯃꯣꯏ ꯑꯗꯨꯝ ꯆꯟꯗꯤ ꯆꯟꯈꯤꯅꯤ ꯕꯣ ꯇꯥꯔꯒꯁꯨ ꯑꯗꯨꯝ ꯌꯥꯎꯅꯦꯕ
ꯑꯥ
ꯑꯗꯣ ꯃꯊꯪꯗꯗꯤ ꯅꯣꯛ ꯑꯥꯎꯠꯅꯦ ꯅꯨꯡꯉꯥꯏꯅꯤ
ꯎꯝ ꯀꯂꯝꯕꯤꯌꯥꯕꯨ ꯄꫭꯔꯁꯨ ꯆꯪꯉꯤꯕꯣ
ꯑꯥ ꯆꯪꯕ ꯌꯥꯏ ꯃꫭꯏꯁꯨ
ꯚꯔꯖꯤꯟ ꯗꯦꯠ ꯇꫭꯏꯟꯇꯤꯐꯥꯏꯚꯇ ꯂꯩ
ꯑꯥ ꯌꯦꯡꯉꯗꯕꯅꯤ ꯕ꯭ꯔꯥꯖꯤꯜꯗꯨ ꯌꯦꯡꯉꯗꯣꯏꯅꯤ
ꯅꯦꯃꯥꯔ ꯊꯣꯛꯂꯛ ꯑꯅꯤ ꯀꯩꯅꫭ ꯍꯟꯇꯛꯇꯤ
ꯊꯔꯛꯑꯅꯤ ꯊꫭꯔꯛꯑꯅꯤ ꯑꯩꯗꯤ ꯏꯕꯣ
ꯑꯦ
ꯉꯔꯥꯡꯒꯤ ꯃꯦꯠꯁꯇꯨ ꯄꯣꯛꯔꯗꯤ ꯋꯥꯔꯜ ꯀꯞ ꯁꯨꯌꯦꯡ ꯌꯦꯡꯉꯔꯣꯏꯒꯦ ꯇꯧꯔꯝ ꯃꯝ
ꯄꫭꯔꯇꯨꯒꯜ ꯐꯦꯛꯅꯦ ꯗꯥꯏꯅꯦ
ꯀꯔꯥꯏꯗꯩ ꯑꯍꯩꯕ ꯉꯥꯛꯇ ꯌꯥꯎꯔꯦ ꯑꯗꯨꯚꯥꯎꯗ ꯗꯕꯣꯜ ꯁꯥꯟꯅ ꯉꯝꯗꯦ ꯑꯗꯨꯗꯤ ꯀꯃꯥꯏꯅ
ꯑꯗꯨꯅꯤꯅꯦ ꯉꯔꯥꯡ ꯀꯩꯅꯣꯁꯨꯣ ꯃꯀꯣꯛ ꯁꯣꯛꯈꯤꯕ꯭ꯔꯣ
ꯀꯅꯥ
ꯏꯁꯤꯡ ꯁꯦꯝꯕꯗ ꯅꯣꯏ
ꯑꯣ ꯑꯥ ꯇꯥ ꯊꯝꯕꯧ ꯁꯤ ꯃꯀꯣꯛ ꯁꯣꯛꯈꯤꯕꯅꯤꯅꯦ ꯑꯥꯗ ꯆꯠꯂꯒ ꯀꯩꯅꯣ ꯇꯧꯔꯨꯏ ꯐꯣꯠ ꯂꯨꯕ ꯃꯥꯜꯂꯦ ꯑꯩꯕꯨꯗꯤ ꯌꯥꯎꯗ꯭ꯔꯦ
ꯑꯣ ꯏꯁꯤꯡꯅ ꯀꯅꯥꯅ ꯃꯨꯊꯠꯂꯝꯃꯤꯅꯣꯕ ꯂꯣꯛꯇ
ꯈꯪꯗꯦ ꯀꯅꯥꯅ ꯃꯨꯛꯊꯠꯂꯝꯃꯤꯅꯣ ꯑꯗꯨꯅꯦ ꯑꯩ ꯅꯪ ꯅꯪꯅꯒ ꯀꯩꯅꯣ ꯇꯧꯗꯕꯤꯗ ꯁꯣꯏꯗꯅ ꯑꯃꯨꯛ ꯃꯨꯛꯊꯠꯂꯝꯕ꯭ꯔꯥ ꯍꯥꯡꯉꯛꯏꯗꫭ
ꯑꯗꯨꯗꯩ ꯏꯁꯤꯡ ꯂꯣꯝꯗꯒ ꯆꯪꯗ꯭ꯔꯦꯗ ꯍꯥꯏꯔꯛꯇꯗꯤ ꯆꯠꯇꯦ ꯆꯪꯗꯦ ꯑꯩꯗꯤ
ꯍꯥꯏꯗꯤ ꯏꯁꯤꯡꯗꯣ ꯀꯩꯅꯣꯗꯣ ꯊꯤꯡꯖꯤꯜꯂ ꯊꯝꯃꯝꯃꯦꯗꯅ ꯏꯁꯤꯡꯒꯤ ꯑꯁꯤꯒꯤ ꯂꯥꯏꯟ ꯑꯃ ꯊꯤꯡꯖꯤꯟꯐꯝ ꯗꯣ
ꯑ ꯑꯗꯨ ꯁꯨꯝ ꯊꯥ ꯇꯝꯕ
ꯊꯥ ꯊꯝꯃꯝꯃꯤꯅꯤ ꯄꯣꯛꯈꯥꯏ ꯔꯦꯅ ꯑꯗꯨꯗꯤ
ꯎꯝ
ꯑ ꯖꯥꯠ ꯖꯥꯠꯅꯤ ꯃꯤꯁꯤꯡꯁꯤ ꯇꯧꯔꯤ ꯀꯨꯝꯃꯗꯔꯤꯗ ꯉꯁꯤꯒꯤꯗꯤ
ꯆꯥꯛ ꯍꯤꯟꯖꯥꯡ ꯄꫭꯠꯂꫭꯏ ꯂꯩꯍꯧꯔꯤꯃꯤꯅꯦ
ꯎꯝ ꯀꯣꯕꯤ ꯊꫭꯡꯉꯝꯕ꯭ꯔꯥ
ꯀꯣꯕꯤꯒ ꯃꯪꯒꯟꯒ ꯕꯣꯔꯤꯒ ꯊꯣꯡꯃꯥꯜꯂꯦ
ꯑꯣ
ꯃꯤꯁꯨ ꯂꯣꯠ ꯏꯂꯥꯛ ꯂꯥꯛꯍꯧꯗꯦ
ꯎꯝ ꯑꯌꯨꯛꯇꯤ ꯃꯤ ꯂꯥꯛꯅꯗꯦ ꯀꯩꯗꯧꯔꯕꯅꫭ
ꯐꯨꯠꯕꫭꯜꯒ ꯌꯦꯡꯅꯕꯩ ꯇꯧꯔꯤ ꯖꯥꯠꯂꯥ
ꯑꯣꯏꯔꯝꯒꯅꯤ ꯉꯔꯥꯡ ꯐꯖ ꯂꯥꯡꯅꯒꯤꯝ
ꯉꯔꯥꯡ ꯐꯖꯅ ꯂꯥꯎꯩꯅ ꯌꯥꯏꯔꯤꯅꯦ
ꯎꯁ ꯄꯟ ꯅꯩꯕꯤꯅꯤ ꯉꯔꯥꯡꯗꯤ
ꯀꯩ ꯀꯩ ꯂꯝ ꯂꯩꯒꯦ ꯑꯝꯇꯕꯨ ꯌꯦꯡꯒꯦ
ꯀꯩꯅꯣ ꯇꯧꯔꯒ ꯃꯥꯏꯌꯦꯞꯀ ꯄꯨꯔ ꯂꯥꯎꯅꯦ ꯀꯩꯅꯣ꯫
ꯃꯥꯥꯏ
ꯅꯪꯗꯤ ꯀꯥꯏꯗꯒꯤ ꯂꯧꯔꯨꯏꯕ
ꯀꯩꯅꯣ ꯍꯥꯏ ꯃꯥꯏꯌꯦꯞ ꯄꯥꯈꯠꯅꯔꯕ
ꯎꯝ ꯑꯁ ꯑꯃꯅ ꯑꯃ ꯄꯨꯂꯤꯁꯅꯒ ꯂꯥꯎꯕ ꯃꯞ ꯑꯃ ꯀꯩꯅꯣꯗꯣ ꯍꯣꯏ
ꯇ꯭ꯔꯥꯐꯤꯛꯅ ꯄꯥꯏꯕꯗꯣ
ꯇ꯭ꯔꯥꯐꯤꯛꯅꯦꯒ ꯄꯥꯏꯕ ꯃꯥꯏꯌꯦꯞꯇꯣ
ꯃꯁꯥꯗ
ꯃꯆꯥꯗꯣ ꯀꯥꯏꯗꯩ ꯂꯧꯔꯤꯅꯣ ꯈꯪꯗꯦ
ꯀꯗꯥꯥꯏ ꯆꯪꯉꯒꯦ ꯐꯁ ꯀꯗꯨꯕꯨ ꯑꯥ ꯂꯩꯔꯦ ꯂꯩꯔꯦ ꯉꯁꯤ ꯇꯥꯡ ꯀꯌꯥꯅꯣ
ꯀꯨꯟꯒ ꯃꯔꯤ ꯉꯥꯎꯔꯝꯅꯤ ꯇꯥꯛ ꯀꯨꯟ ꯃꯔꯤ ꯌꯥꯎꯕꯅꯦꯍꯦ
ꯑꯩꯉꯣꯟꯗ ꯌꯥꯎꯗ꯭ꯔꯦꯕ
ꯆꯥꯛꯇꯤ ꯅꯣꯏꯗꯤ ꯑꯃꯨꯛ ꯊꯣꯡꯉ ꯆꯥꯗꯣꯔꯤꯕ꯭ꯔꯣ
ꯎꯝ ꯆꯥꯗꯕ ꯌꯥꯏꯗ ꯑꯥꯗ ꯂꯩꯔꯝꯃ ꯃꯈꯥꯗ ꯂꯩꯔꯝꯃꯗꯤ ꯆꯥꯔꯣ ꯂꯩꯔꯝꯗ꯭ꯔ ꯆꯥꯔ
ꯂꯩꯔꯝꯗꯔ ꯆꯥꯔꯦꯕ
ꯂꯩꯔꯝꯗ꯭ꯔꯒꯅ ꯊꯣꯡꯉ ꯆꯥꯔꯦ ꯂꯩꯔꯝꯃꯒꯅ ꯃꯈꯥꯏ ꯑꯗꯨꯝ ꯆꯥꯔꯦ
ꯍ ꯌꯨꯝꯗ ꯍꯟꯕꯒꯤ ꯆꯥꯟꯁ ꯂꯩꯇꯔꯦꯕ ꯑꯗꯨꯗꯤ
ꯌꯨꯝꯗꯒ ꯍꯟꯅꯤꯡꯗ꯭ꯔꯦ ꯍꯣꯔꯦꯟ ꯄꯨꯡ ꯕꯥꯔꯣ ꯃꯈꯥꯏꯗ ꯁ꯭ꯋꯠꯖꯔꯂꯦꯟ ꯀꯅꯥꯗꯒ ꯂꯩ
ꯑꯇꯩ ꯑꯇꯩꯗꯤ
ꯑꯩꯒꯤ ꯑꯦ ꯀꯩꯅꯣ ꯁꯤ ꯄꯨꯡ ꯕꯥꯔꯣ ꯃꯈꯥꯏꯗ ꯑꯗꯨꯝ ꯂꯩꯅꯤ ꯃꯦꯁ ꯑꯅꯤ ꯂꯩꯅꯦ ꯍꯣꯔꯦꯟ ꯀꯥꯇꯔꯒ ꯕꯣꯁꯅꯤꯌꯥ ꯕꯣꯁꯅꯤꯌꯥꯒ ꯀꯥꯇꯔꯒ ꯂꯩ ꯑꯗꯒꯤ ꯃꯣꯔꯣꯛꯀꯣꯒ ꯍꯥꯏꯇꯤ ꯍꯥꯏꯕꯔ ꯀꯩꯅꯣ ꯁꯤꯁꯨ ꯂꯩ꯫
ꯃꯣꯔꯣꯀꯣꯟꯅ ꯀꯥꯈ꯭ꯔꯅꯤꯅꯦ ꯑꯗꯨꯕꯨꯗꯤ
ꯕ꯭ꯔꯥꯖꯤꯜꯒ ꯏꯁꯀꯣꯠꯂꯦꯟꯒꯖꯁꯨ ꯀꯩꯅꯣꯗ ꯂꯩꯌꯦ
ꯇꯥꯡ ꯀꯨꯟ ꯃꯉꯥꯗ
ꯅꯠꯇꯦ ꯍꯌꯦꯡ ꯍꯌꯦꯡꯒꯤꯁꯤꯗ ꯑꯗꯨꯝ ꯂꯩ ꯍꯣꯏ ꯍꯣꯏ ꯍꯌꯦꯡ ꯇꯥꯡ ꯀꯨꯟ ꯃꯉꯥꯅꯦ꯫ ꯍꯌꯦꯡꯒꯤꯁꯨ ꯂꯩ ꯑꯍꯨꯝ ꯈꯥꯏ ꯂꯩ ꯌꯥ ꯀꯩꯅꯣ ꯑꯍꯨꯝ ꯃꯈꯥꯏ ꯃꯦꯠꯆ ꯑꯅꯤꯅꯤ ꯂꯩꯔꯛꯏ ꯀꯃꯥꯏ ꯇꯧꯏꯅꯣ ꯃꯣꯏ ꯀꯩ ꯆꯦꯅꯦꯜꯗ ꯊꯥꯗꯣꯏ ꯖꯥꯠꯅꯣ ꯃꯣꯏꯁꯦ
ꯊꯥꯔꯛ ꯀꯅꯤꯗ ꯑꯅꯤ ꯊꯣꯛꯅ
ꯑ ꯊꯥꯔꯛꯇꯧ ꯃꯥꯜꯂꯦ ꯁꯥꯎꯠ ꯑꯐ꯭ꯔꯤꯀꯥꯅꯦ ꯁꯥꯎꯠ ꯀꯣꯔꯤꯌꯥ ꯅꯦ ꯃꯦꯛꯁꯤꯀꯣꯁꯨ ꯂꯩ ꯄꯨꯡ ꯇꯔꯨꯛ ꯃꯈꯥꯏꯗ
ꯑꯗꯨ ꯕꯣꯜꯅ ꯏꯅꯨꯡ ꯅꯨꯉꯥꯏꯇꯔꯦ
ꯖꯄꯥꯟꯅꯦ ꯍꯧꯖꯤꯛ ꯃꯑꯣꯡ ꯃꯥꯟꯗꯅ ꯅꯩꯈꯠꯂꯛꯏꯁꯤ
ꯀꯣꯔꯌꯥꯗꯤ ꯄꯣ ꯔꯗꯥꯏ
ꯍꯥꯥ
ꯀꯣꯔꯤꯌꯥꯗꯤ ꯅꯍꯥꯟ ꯄꯣꯈꯔꯥꯕꯅꯦ
ꯄꯣꯛꯈ꯭ꯔꯕꯅꯦ ꯀꯣꯔꯤꯌꯥꯗ ꯌꯥꯔꯣꯏꯍꯦ ꯇꯥꯡ ꯀꯨꯟꯅꯤꯄꯥꯟꯗꯅꯤꯅꯦ ꯀꯣꯂꯣꯝꯕꯤꯌꯥꯒ ꯄꯣꯔꯇꯨꯒꯥꯜꯒ ꯂꯩꯁꯦ ꯅꯨꯡꯉꯥꯏꯅꯤꯌꯦ
ꯑꯗꯨ ꯀꯅꯥ ꯍꯥꯏꯗꯧ ꯃꯥꯟꯗꯦ
ꯈꯪꯗꯦꯕꯣ ꯑꯣꯕꯤꯌꯥꯁꯨ ꯍꯩꯕꯤꯅꯤ ꯅꯥꯕ
ꯕꯤꯌꯥꯁꯨ ꯐꯖꯕꯅꯦ
ꯎꯝ ꯁꯥꯔꯖꯦꯟꯇꯤꯅꯥ ꯏ ꯃꯁꯤꯅ ꯀꯅꯥ ꯀ ꯃꯃꯤꯡꯕꯨꯛ ꯇꯥꯗ꯭ꯔꯤꯕ ꯂꯝ ꯉꯥꯛꯇ ꯍꯦꯛ ꯇꯥꯔ ꯗꯅ ꯏꯕꯣ ꯃꯗꯥꯎ ꯈꯨꯋꯥꯏ ꯌꯥꯕ ꯇꯤꯝꯅꯤ ꯅꯥꯕ ꯃꯣꯏꯗꯤ ꯏꯕꯣ ꯑꯜꯖꯤꯔꯤꯌꯥ ꯒꯥꯏꯌꯦ ꯀꯗꯥꯏꯗꯩ ꯑꯜ ꯑꯜꯇꯦꯍꯦ ꯁꯣꯏꯔꯦ ꯑꯜꯖꯤꯕꯤꯌꯥꯗꯤ ꯉꯔꯥꯡ ꯅꯍꯥꯟ ꯁꯥꯟꯅꯈꯤꯕꯔꯥ ꯀꯩꯅꯣꯝ ꯇꯧꯕꯅꯦ
ꯃꯤꯆꯦꯜꯗ ꯁꯨ ꯒꯣꯜ ꯌꯥꯝ ꯆꯟꯕꯩ ꯆꯥꯟꯁ ꯂꯩ
ꯍꯥꯥ
ꯃꯦꯁꯤ ꯍꯟꯗꯛꯁꯨ ꯒꯣꯜ ꯌꯥꯝ ꯆꯟꯕꯩ ꯆꯥꯟꯁ ꯂꯩꯕ ꯂꯥꯝꯗꯣ ꯐꯖꯗꯕꯅꯦꯕ
ꯌꯥꯗꯃꯤ ꯆꯥꯟꯒꯤꯅꯦꯃꯤ ꯀꯗꯥꯏꯗꯒꯤ
ꯃꯦꯁꯤꯗꯨꯗꯤꯒ ꯃꯁꯥꯗꯣ ꯀꯦꯡ ꯀꯦꯡ ꯂꯥꯎꯏ ꯐꯗꯥꯗꯤ ꯔꯣꯅꯥꯜꯗꯣ ꯌꯥꯗ꯭ꯔꯦ
ꯖꯣꯔꯗꯥꯥꯟꯒꯦ ꯀꯗꯥꯏ ꯂꯝ ꯃꯃꯤꯡꯅꯣ ꯈꯪꯗꯦ ꯍꯥꯏꯕꯖꯤꯕꯣ
ꯑꯥꯔꯖꯦꯟꯇꯤꯅꯒ ꯇꯥꯏꯔꯣ
ꯑꯥ ꯑꯥꯔꯖꯦꯟꯇꯤꯅꯥꯒ ꯖꯣꯔꯗꯥꯟ ꯍꯥꯏꯁꯤ ꯀꯔꯥꯏ ꯀꯔꯤ ꯂꯝꯅꯣꯕꯨ ꯈꯪꯗꯦ ꯍꯥꯏꯕ
ꯇꯔꯤ ꯀꯩꯅꯣ ꯕꯔꯖꯤꯟꯒ ꯀꯩꯒ ꯇꯥꯏ ꯕꯔꯖꯤꯟꯒ ꯁ꯭ꯀꯣꯠꯂꯦꯟꯒ ꯁ꯭ꯀꯣꯠꯂꯦꯟꯁꯨ ꯐꯗꯤ ꯐꯖꯕꯅꯤ
ꯍꯧꯖꯤꯛ ꯂꯩꯔꯝꯅꯤ ꯁꯀꯣꯠꯂꯦꯟ
ꯕ꯭ꯔꯥꯖꯤꯟꯅ ꯉꯝꯅꯤꯗ ꯃꯣꯔꯣꯀꯣꯗꯣ ꯍꯧꯖꯤꯛ ꯄꯣꯕꯥ ꯌꯥꯎꯗ꯭ꯔꯤ
ꯎꯝ ꯃꯣꯔꯣꯀꯣꯖꯨ ꯇꯧꯔꯛꯀꯅꯤ
ꯇꯧꯔꯛꯀꯥꯅꯤ ꯃꯣꯔꯣꯀꯣ ꯃꯣꯔꯣꯀꯣ ꯍꯥꯏꯇꯤꯒ ꯑꯃꯨꯛ ꯇꯥꯏ ꯍꯥꯏꯕ ꯅꯠꯇ꯭ꯔꯣ
ꯍꯨꯝ
ꯃꯣꯔꯣꯀꯣꯒ ꯍꯥꯏꯇꯤꯒ ꯇꯥꯏ ꯍꯥꯏꯕ ꯅꯠꯇ꯭ꯔꯕ
ꯎꯝ
ꯂꯤꯁꯤꯡ ꯇꯥꯝꯃꯤ ꯍꯥꯏꯕ ꯑꯩꯅ ꯄꯨꯡ ꯑꯍꯨꯝ ꯃꯈꯥꯏ ꯑꯗꯥꯏ ꯍꯧꯒꯠꯂ ꯌꯦꯡꯉꯨꯔꯦ
ꯁꯤ ꯌꯦꯡꯉꯨꯅꯨꯍꯦ ꯑꯗꯥꯏꯗ ꯍꯧꯒꯠꯂꯒ
ꯅꯦꯃꯥꯔꯗꯧꯗꯤ ꯌꯦꯡꯅꯤꯡ ꯕꯩ ꯋꯥꯅꯦ
ꯍꯣꯏ ꯑꯗꯨꯕꯨꯗꯤ ꯑꯗꯥꯕꯨꯗꯤ ꯌꯦꯡꯌꯥꯏ ꯑꯗꯨꯅꯦ ꯀꯩꯅꯣ ꯇꯜꯂꯦ ꯌꯦꯡꯅꯤꯡꯗꯦꯕ ꯏꯁꯥꯅ ꯄꯥꯝꯕ ꯂꯝ ꯑꯣꯏꯗꯤ ꯐꯥꯕ
ꯄ꯭ꯔꯣꯇꯨꯒꯜ ꯌꯥꯝ ꯇꯧꯔꯝꯃꯅꯤ ꯂꯣꯏ ꯀꯩꯅꯣ ꯄꯥꯔꯤꯀꯥꯟꯗꯗꯤ ꯄꯦ ꯄꯦ ꯍꯣꯢꯒ
ꯑꯥ ꯄꯦ ꯄꯦ ꯍꯣꯏ ꯁꯀꯣꯠꯂꯦꯟꯒ ꯕ꯭ꯔꯥꯖꯤꯟꯒꯁꯦ ꯄꯨꯡ ꯑꯍꯨꯝꯒ ꯑꯍꯨꯝ ꯃꯈꯥꯢꯗ ꯑꯣꯢ ꯃꯥꯜꯂꯦꯅꯦ
ꯎꯝ ꯄꯨꯡ ꯑꯍꯨꯝ ꯃꯈꯥꯏꯅꯤ ꯄꯨꯡ ꯀꯩꯅꯣꯃꯨꯛ ꯁꯥꯟꯅꯅꯤ
ꯅꯣꯡꯉꯥꯜꯂꯅꯤꯍꯦ
ꯃꯉꯥꯜ ꯂꯩ ꯅꯍꯥꯟ ꯅꯣꯡꯃꯁꯨ ꯕ꯭ꯔꯖꯤꯟꯒꯤ ꯄꯨꯡ ꯀꯌꯥꯗ ꯅꯣꯝ ꯂꯩꯕ ꯑꯃ ꯌꯥꯎꯔꯤ
ꯅꯣꯡꯉꯥꯜꯂꯅꯤ ꯌꯥꯔꯥꯔꯣꯏ
ꯅꯣꯡꯉꯥꯜꯂꯦ ꯊꯥꯏꯔꯤꯉꯩꯗ ꯃꯤ ꯐꯅꯌꯥꯝꯇ ꯌꯦꯡꯃꯤꯟꯅꯕ ꯊꯕ
ꯎꯝ
ꯑꯗꯨꯁꯨ ꯅꯠꯇꯦ ꯌꯥꯅꯨꯡ ꯑꯝꯇ ꯁꯦꯡꯗ꯭ꯔꯤ ꯕꯌꯥ ꯌꯥꯀꯥꯏꯗꯕꯩ ꯐꯃꯨꯡꯗꯣ ꯁꯨꯝ ꯂꯩꯕꯩ ꯋꯥꯔꯤꯔꯣ
ꯑꯦ ꯂꯣꯏꯔꯦꯍꯦ ꯑꯗꯨꯒꯗꯤ ꯑꯗꯨꯒ ꯁꯨꯝ ꯂꯩꯕꯅꯤ ꯄꯨꯡ ꯃꯥꯄꯟ ꯑꯗꯨꯋꯥꯏꯗꯕꯨꯗꯤ ꯍꯧꯒꯠꯂꯤꯗ
ꯑꯣ
ꯑꯩ ꯁꯨꯝ ꯇꯨꯝꯁꯤꯟ ꯕꯤꯠ ꯂꯩꯇꯦꯅ
ꯐꯔꯦ ꯐꯔꯦ ꯑꯗꯨꯗꯤ ꯆꯥꯛ ꯏꯁꯤꯡ ꯆꯥꯊꯣꯛꯅꯕ ꯇꯧꯔꯣ ꯑꯗꯨꯗꯤ
ꯆꯥꯔꯨꯔꯗꯕꯅꯦ ꯆꯥꯊꯣꯛꯎꯔꯗꯧꯅꯦ
ꯊꯝꯃꯒꯦ ꯑꯗꯨꯗꯤ꯫
ꯍꯣ ꯍꯣ ꯍꯣꯏ ꯊꯝꯃꯣ ꯊꯝꯃꯣ
ꯊꯝꯃꯦ ꯊꯝꯃꯦ
ꯎꯝ